ꯎꯝ ꯅꯪ ꯏꯁꯤꯡ ꯍꯀꯣ
ꯈꯤ ꯅꯪ ꯊꯝꯅꯤ ꯊꯝꯗꯣꯏꯀꯣ
ꯎꯝ
ꯏꯊꯟꯗ ꯇꯠꯄꯅꯦꯕ
ꯍꯣꯏ
ꯎꯝ ꯅꯪꯒꯤ ꯋꯥꯠꯂꯤꯕ꯭ꯔꯣꯃꯣ
ꯈꯪꯗꯦꯌꯦ ꯋꯥꯗꯤ
ꯍꯧꯖꯤꯛꯀꯤꯗꯨ ꯀꯥꯎꯈ꯭ꯔꯦꯅꯦ ꯅꯪ ꯅꯪ ꯅꯪ ꯇꯧꯔꯛꯄ꯭ꯔꯥ
ꯎꯝ
ꯄ ꯄꯔꯤꯄ ꯁ꯭ꯀꯨꯜ
ꯑ ꯌꯦꯡꯈ ꯌꯦꯡꯖꯩꯅꯦ ꯍꯧꯖꯤꯛꯀꯤꯗꯨꯗꯤ ꯅꯪꯉꯅꯤꯅꯦ ꯁꯤ ꯁꯤꯒꯤꯗꯨꯗꯤ ꯅꯪꯉꯅꯦ
ꯍꯧꯖꯤꯛꯀꯤꯗꯤ ꯑꯩꯅꯤꯅ ꯄ꯭ꯔꯤꯚꯤꯌꯁꯀꯤꯤꯗꯣ ꯍꯥꯏꯕ ꯀꯅꯥꯔꯕ ꯄ꯭ꯔꯗꯦꯁꯀꯤꯗꯣ ꯔꯤꯌꯥꯔꯦꯅ ꯣꯡꯀꯅ ꯇꯥꯕꯤ ꯍꯧꯅꯍꯦ ꯀꯖꯤ ꯀꯖꯤꯦ ꯀꯖꯤ ꯇꯪ
ꯅꯣꯏꯒꯤꯗꯤ ꯇꯥꯗ꯭ꯔꯁꯨ ꯌꯥꯔꯤꯅꯦꯍ ꯑꯩꯈꯣꯏꯔꯣꯝꯅꯤꯅꯦ ꯍꯥꯟꯅ ꯊꯥꯔꯛꯑꯣ ꯍꯥꯏꯔꯤꯁꯤꯅꯤ ꯑꯩꯈꯣꯏꯔꯣꯝꯒꯤꯗꯃꯛꯇ ꯅꯤꯉꯣ ꯍꯥꯏꯔꯤꯁꯤꯅꯦ ꯑꯩꯈꯣꯏ ꯈꯨꯟꯒꯤꯁꯨ ꯅꯠꯇꯕ ꯑꯥ ꯑꯃꯔꯣꯝꯒꯤꯗ ꯑ ꯂ ꯅꯅꯤꯗꯧꯔꯤꯁꯤ
ꯈꯔꯣꯝ ꯀꯟꯅ ꯇꯥꯗ꯭ꯔꯁꯨꯀꯣ ꯆꯤꯡ ꯆꯤꯡꯂꯣꯝꯗ ꯄꯨꯡꯈꯥꯏ ꯑꯃꯒꯨꯝ ꯑꯃ ꯐꯖꯅ ꯇꯥꯕꯤꯔꯗꯤ ꯅꯂꯥꯁꯦ ꯆꯦꯜꯂꯦꯕ ꯈꯔꯣꯝꯗ ꯇꯥꯗ꯭ꯔꯁꯤꯀꯣ
ꯎꯝ
ꯑꯗꯨꯃꯥꯏꯅ ꯇꯧꯋꯤ ꯑꯩꯈꯣꯏꯗꯤ
ꯂꯧ ꯂꯧꯗꯤ ꯇꯝꯗꯅꯤ ꯑꯗꯨꯅ ꯆꯤꯡꯗ ꯅꯣꯡ ꯐꯖꯅ ꯇꯥꯔꯗꯤ ꯅꯥ ꯂꯥꯦ ꯣ ꯖꯣ ꯃꯅ ꯂꯥꯗ
ꯎꯝ
ꯅꯦ ꯅꯥꯒ ꯎꯗ ꯀꯨ ꯔꯦꯗ ꯅꯂꯥ ꯍꯥꯏꯁꯤꯗꯤ ꯎꯔꯔꯣꯏꯗ꯭ꯔꯣ ꯀꯩꯅꯣ ꯂꯩꯗꯣꯏ
ꯇꯥꯏꯗꯛꯛꯇꯅꯦ ꯂꯣꯏ ꯂꯣꯏ ꯑꯃꯨꯛ ꯃꯤꯒꯤꯀꯣ ꯅꯥꯂꯥ ꯑꯗꯨꯃꯥꯏꯅ ꯂꯩꯒꯗꯅꯤ ꯅꯥꯂꯥ ꯂꯩꯕꯗꯤ ꯀꯃꯥꯏꯅ ꯂꯥꯛꯀꯅꯤ
ꯎꯝ ꯍꯣꯏ
ꯑꯩꯈꯣꯏ ꯂꯧꯒꯤ ꯃꯇꯥꯏꯗꯊꯛꯇꯀꯣ ꯑꯩꯒꯤ ꯂꯧꯍꯧꯒꯤ ꯍꯦꯛ ꯃꯊꯛꯇꯣ ꯇꯥꯏꯅꯕꯒꯤ ꯂꯧꯗꯣ ꯏ ꯂꯥꯎꯗ ꯃꯣꯔꯣꯏꯗꯣ ꯂꯥꯎ ꯇꯧꯕ ꯄꯧꯈꯥꯟꯈꯅ ꯃꯣꯔꯣꯏꯗꯣ ꯅꯂꯥꯗ ꯃꯥꯅ ꯍꯥꯏꯟꯕꯤꯦ ꯈ ꯇꯣ
ꯑꯅꯝꯕꯅꯗꯤ ꯅꯣꯏꯗꯤ ꯂꯣꯏꯅꯔꯝꯅꯤꯅ
ꯅꯥꯏꯟꯇꯤ ꯄꯔꯁꯦꯟ
ꯎꯝ
ꯍꯐꯦꯟꯁꯤꯡꯗꯤ ꯄꯨꯔꯥ ꯂꯣꯏ ꯂꯣꯏ ꯀꯣꯡꯐꯦꯟꯁꯤꯡꯗꯤ ꯄꯨꯔꯥ ꯂꯣꯏ ꯂꯣꯏꯈ꯭ꯔꯦ ꯂꯧ ꯎꯗꯤ ꯃꯃꯤꯡ ꯈꯄ ꯉꯥꯏꯔꯦ
ꯂꯤꯡꯕ ꯃꯤꯕꯨ ꯌꯥꯝ ꯂꯩꯕ꯭ꯔꯣ ꯅꯣꯏꯔꯣꯝꯗꯗꯤ ꯍꯣꯏ ꯂꯤꯡꯕꯗꯤ ꯄꯛ ꯇꯧꯗ꯭ꯔꯦ
ꯑ ꯀꯣꯗꯂ ꯁꯤ ꯃꯔꯤ ꯃꯔꯤ ꯑꯗꯨꯃꯥꯏꯅꯣ
ꯎꯝ
ꯑꯗꯨ ꯀꯥꯟꯗ ꯂꯤꯁꯤꯡ ꯃꯉꯥ ꯃꯉꯥ ꯂꯧꯔꯅꯦꯕ
ꯂꯤꯡꯕꯅꯗꯤ ꯐꯧꯊꯣꯛꯄ ꯍꯦꯜꯂꯤꯅ
ꯐꯥꯎꯊꯣꯛ ꯗꯦꯔꯦꯅꯦ ꯑ ꯍꯥꯅꯤꯗ ꯍꯁꯤꯁꯤ ꯀ ꯔꯣꯇꯦꯁꯟ ꯑꯗꯨꯃꯥꯏꯅ ꯇꯧꯧꯕ ꯍꯥꯏꯕꯅꯦ ꯂꯧꯣꯏ
ꯎꯝ
ꯆꯍꯤ ꯑꯅꯤ ꯑꯍꯨꯝꯗ ꯂꯧ ꯂꯤꯡꯕ ꯑꯃꯨꯛ ꯁ ꯐꯦꯟ ꯇꯧꯕ ꯒ꯭ꯔꯣꯇꯦꯁꯟ ꯑꯗꯨꯃꯥꯏꯅ ꯇꯧꯕ ꯍꯥꯏꯕꯅꯤ
ꯎꯝ
ꯑꯗꯨꯃꯥꯏꯅ ꯑꯗꯨꯃꯥꯏꯅ ꯇꯧꯗꯗꯤ ꯐꯧ ꯌꯥꯝ ꯊꯣꯛꯄ ꯉꯥꯛꯇꯅꯦꯕ
ꯎꯝ ꯑꯩꯈꯣꯏ ꯍꯤꯡꯉꯤꯅꯤ ꯑꯩꯈꯣꯏꯗꯤ ꯑꯗꯨ ꯇꯧꯕ ꯉꯝꯗꯕꯅꯤꯅ ꯐꯧꯗꯤ ꯑꯣꯏꯅ ꯁꯤꯁꯤꯡꯁꯤꯗ ꯇꯧꯔ ꯂꯩꯔꯦ
ꯑꯩꯈꯣꯏꯒꯤꯍ ꯏꯔꯣꯝꯅꯗꯤꯀꯣ ꯅꯂꯥꯗꯣ ꯄꯨꯔꯥ ꯃꯦꯟꯒꯤ ꯅꯂꯥꯗꯣ ꯂꯩꯇꯕꯀꯣ ꯃꯈꯥꯗ ꯑꯃ ꯈꯤꯇꯪ ꯀꯨꯝꯃ ꯑꯃꯒꯤꯒꯤ ꯃꯆꯨꯝ ꯑꯗꯨꯃꯥꯏꯅ ꯆꯥꯕꯗꯨꯅꯦꯕ ꯑꯩꯈꯣꯏꯒꯤ ꯂꯧꯗꯨ ꯃꯊꯛꯔꯣꯝꯒꯤ ꯂꯧ ꯍꯦꯟꯅ ꯄꯨꯔꯛꯈ꯭ꯔꯗꯤ ꯈꯣꯏꯔꯣꯝꯒꯤ ꯂꯧꯁꯨ ꯑꯗꯨꯃꯥꯏꯅ ꯌꯧꯕ ꯃꯦꯟꯗꯤ ꯅꯂꯥꯗꯣ ꯀꯨꯝꯃꯝꯗ꯭ꯔꯕꯀꯣ
ꯎꯝ
ꯑꯩꯈꯣꯏꯒꯤ ꯂꯧ ꯑꯃꯥꯏꯗ ꯃꯦꯡ ꯅꯂꯥ ꯑꯗꯨꯃꯥꯏꯅ ꯂꯩꯗꯨꯗꯤ ꯂꯧ ꯂꯤꯡꯕ ꯌꯥꯅꯦꯕ
ꯎꯝ
ꯂꯧꯁꯦ ꯄꯥꯛꯂꯤꯡꯗꯧꯕꯨꯗꯤ ꯃꯥꯟꯗ꯭ꯔꯦꯗ ꯑꯩꯈꯣꯏꯔꯣꯝꯒꯤ ꯂꯧꯁꯤꯡꯗꯤ ꯂꯧ ꯂꯤꯡꯕꯗꯤ ꯃꯇꯝ ꯆꯪꯉꯤꯅ ꯂꯧꯍꯣꯟꯍꯨꯟꯕꯗꯤ ꯀꯔꯤ ꯀꯔꯥ ꯄꯩꯁꯥꯗꯨ ꯆꯪꯉꯦ ꯑꯗꯨꯒ ꯂꯤꯛꯂꯝꯁꯨ ꯂꯩ ꯈꯔꯒ ꯂꯝꯕꯤꯁꯨ ꯀꯝꯄꯦꯟꯗꯤ ꯃꯤꯅ ꯍꯧꯗ꯭ꯔꯤꯉꯩꯗ ꯐꯔꯕ ꯑꯗꯨ ꯃꯥꯅ ꯂꯡꯁꯤꯜꯂꯗꯤ ꯂꯝꯕꯤꯒꯤ ꯁꯤ ꯂꯩꯔꯗ꯭ꯔꯣ
ꯎꯝ ꯑꯩꯈꯣꯏꯔꯣꯝꯗꯗꯤ ꯂꯤꯡꯕꯁꯨ ꯌꯥꯎꯔꯤꯗ ꯉꯁꯥꯏ ꯑꯗꯨꯃꯥꯏꯅ ꯆꯤꯡꯒꯤ ꯃꯇꯥꯏ ꯃꯇꯥꯏꯗꯁꯨ ꯂꯧ ꯎꯕꯒꯨꯝꯕꯁꯦ ꯂꯥꯏꯕꯅꯤꯅ ꯑꯗꯨꯝ ꯎꯅꯩꯌꯦ ꯃꯥꯇꯣꯟꯅ ꯀꯣꯏꯕ ꯑꯣꯏꯁꯨ ꯂꯤꯡꯒꯅꯤ ꯍꯥꯏꯌꯦ
ꯑꯍꯟꯁꯤꯡꯅ ꯑꯗꯨꯃꯥꯏꯅ ꯁꯣꯏ ꯑꯗꯨꯒꯤꯅꯤꯗ ꯑꯩꯈꯣꯏꯔꯣꯝꯒꯤ ꯂꯧꯁꯤꯡꯁꯤꯀꯣ
ꯍꯣꯏ ꯑꯊꯥꯏꯅ ꯃꯤꯁꯤꯡꯗꯣ ꯑꯩꯈꯣꯏ ꯈꯨꯜ ꯑꯩꯈꯣꯏ ꯈꯨꯜꯒꯤ ꯂꯧꯗꯤ ꯂꯧꯗꯤ ꯑꯣꯏꯔꯔꯣꯏ
ꯎꯝ
ꯃꯦꯁꯄꯤ ꯁꯤꯍꯥꯔꯥꯝ ꯂꯩꯕ ꯑꯗꯨꯒꯥ ꯃꯥꯒꯤ ꯊꯣꯛꯐꯝꯗꯣ ꯃꯌꯥꯝ ꯍꯦꯔꯣꯅꯤꯁꯦ ꯑꯩꯈꯣꯏꯅ ꯍꯥꯏꯌꯦꯕ ꯕꯖꯥꯔ ꯕꯖꯥꯔ ꯇ ꯀꯃꯥꯏꯅꯣ ꯍꯥꯏ꯭ꯔꯗꯣ ꯑꯦꯟ ꯑꯩꯆ ꯄꯤ ꯁꯤꯒꯤ ꯑꯣꯐꯤꯁ ꯌꯥꯝꯆꯥꯎꯕ ꯂꯩꯌꯦꯕ
ꯎꯝ
ꯑꯗꯨꯗ ꯃꯩ ꯆꯤꯡꯊꯣꯛꯄꯗꯣ ꯑꯗꯨ ꯂꯥꯛꯇꯅꯤꯅꯀꯣ ꯂꯝꯕꯤ ꯀꯔꯤ ꯀꯔꯥ ꯂꯝ ꯃꯗꯨꯁꯤꯡꯗꯣ ꯃꯣꯏꯅ ꯂꯝ ꯂꯣꯏꯅ ꯂꯩꯕꯗꯣ ꯀꯔꯤꯍꯥꯏꯁꯤꯔꯥ ꯃꯗꯨꯒꯤ ꯂꯝꯁꯤꯡꯗꯣ ꯑꯩꯈꯣꯏꯅ ꯌꯣꯟꯗꯤ ꯌꯣꯟꯗꯕꯀꯣ ꯃꯣꯏ ꯅꯨꯡꯉꯥꯏꯇꯦꯗ ꯂꯝꯕꯤ ꯐꯥꯎꯅꯕ ꯀꯔꯤ ꯀ꯭ꯔꯥꯗꯣ ꯃꯣꯏꯗꯤ ꯒꯣꯕꯔꯃꯦꯟꯅꯤꯅꯀꯣ ꯑꯩꯈꯣꯏꯁꯨ ꯂꯝꯄꯤꯗꯕ ꯌꯥꯗꯦ ꯊꯣꯛꯂꯨꯗꯥ ꯑꯗꯣ ꯌꯣꯟꯊꯣꯛꯄꯗꯣ ꯒꯣꯕꯔꯃꯦꯟꯀꯤ ꯑꯗꯨꯃꯥꯏꯅ ꯇꯧꯔꯗꯤꯀꯣ ꯐꯒꯗꯕꯅꯤ ꯑꯗꯨꯕꯨ ꯃꯣꯏꯅ ꯕꯥꯏꯛ ꯀꯂꯤꯟꯗꯣ ꯃꯥꯏꯅ ꯂꯩꯕ ꯃꯗꯨꯒꯨꯝꯕ
ꯎꯝ
ꯚꯥꯏ ꯀꯦꯜ ꯂꯩꯒꯨꯝꯕꯗꯁꯨ ꯃꯣꯏꯅ ꯂꯝꯕꯤꯗꯣꯄꯤꯕꯑꯣꯏꯗꯤ ꯐꯕ ꯂꯝꯕꯤꯗ ꯐꯕ
ꯃꯣꯏꯗꯨꯗꯤ ꯀꯔꯃꯥꯏ ꯆꯠꯄ
ꯑꯗꯨ ꯆꯠꯄꯗꯣ ꯑꯩꯈꯣꯏꯒꯤ ꯂꯧ ꯀꯔꯤ ꯍꯥꯏꯁꯤꯔ ꯅꯪ ꯂꯥꯛꯇꯔꯗꯤ ꯈꯪꯉꯣꯏꯗ ꯑꯩꯅ ꯍꯥꯏꯕꯗꯨ ꯒꯌꯥꯟ ꯇꯥꯔꯔꯣꯏ
ꯎꯝ
ꯂꯧ ꯀꯔꯦ ꯀꯔꯦ ꯀꯔꯥ ꯑꯗꯨꯃꯥꯏꯅ ꯆꯪꯕꯗꯣ ꯂꯝꯕꯤꯁꯦ ꯃꯔꯤꯒꯨꯝꯕ ꯂꯩꯕ ꯃꯔꯤꯒꯨꯝꯕ ꯂꯩꯕ ꯖꯒꯥꯗ ꯑꯩꯈꯣꯏꯒꯤ ꯂꯧꯗꯤ ꯈ꯭ꯋꯥꯏꯗꯒꯤ ꯃꯇꯥꯏꯗꯅꯦꯕ ꯫ ꯃꯣꯏ ꯁꯥꯏ ꯇꯒꯤ ꯉꯥꯛꯄꯅꯦꯕ ꯃꯗꯨꯒ ꯆꯞ ꯎꯔꯒ ꯑꯗꯨꯃꯥꯏꯅ ꯂꯩꯈꯔꯅꯦꯕ
ꯎꯝ
ꯒꯥꯔꯤꯒꯤ ꯂꯝꯕꯤ ꯐ ꯌꯥꯝ ꯃꯌꯥꯏꯗ ꯑꯗꯨꯃꯥꯏꯅ ꯆꯠꯈ꯭ꯔꯦꯀꯣ ꯑꯥꯔꯣꯝꯗ ꯑꯣꯏꯔꯣꯝꯗꯁꯨ ꯑꯗꯨꯣꯏꯅ ꯍꯥꯏ ꯍꯥꯏꯕ ꯇꯥꯔꯦ ꯌꯦꯠꯔꯣꯝꯗ ꯁꯤꯐꯥꯏ ꯀꯦꯝ ꯂꯩꯕꯅꯤꯅ ꯃꯣꯏ ꯂꯝꯕꯤ ꯊꯠꯄꯅꯤꯗꯣ ꯑꯗꯨꯗꯤ ꯂꯝꯕꯤ ꯂꯩꯗ꯭ꯔꯦꯅ ꯑꯗꯨꯒꯤ ꯑꯣꯏꯔꯣꯝꯗ ꯑꯗꯨꯃꯥꯏꯅ ꯆꯠꯄꯅꯦꯕ ꯃꯣꯏꯒꯤ ꯂꯧ ꯄꯥꯟꯐꯝ ꯈꯔ ꯑꯗꯨꯃꯥꯏꯅ ꯆꯠꯄꯅꯦꯕ ꯑꯗꯨꯒꯤꯅꯤ
ꯑꯗꯣꯝꯒꯤ ꯂꯧ ꯎꯕꯁꯨ ꯈꯤꯇꯪꯗꯤ ꯋꯥꯕꯖꯥꯠꯅꯤ
ꯎꯝ ꯑꯗꯨꯒꯤ ꯁꯤꯐꯥꯏ ꯀꯦꯝꯗꯣ ꯃꯣꯏꯅ ꯂꯝꯕꯤ ꯄꯤꯕꯤꯔꯗꯤ ꯑꯩꯈꯣꯏꯒꯤ ꯂꯧꯅ ꯍꯦꯟꯅ ꯄꯨꯂꯞ ꯅꯨꯡꯉꯥꯏꯕꯅꯤꯕ ꯂꯝꯕꯤ ꯇꯄ ꯂꯧꯖꯩꯀꯥꯡꯁꯨ ꯏꯟꯖꯤꯟ ꯀꯒꯔꯤ ꯀꯔꯥꯁꯨ ꯋꯥꯏꯔ ꯂꯥꯛꯄꯗꯨ ꯑꯗꯨꯗꯤ ꯃꯣꯏꯅ ꯂꯝꯕꯤ ꯊꯛꯇꯒꯤꯔꯣ ꯫ ꯑꯩꯈꯣꯏ ꯍꯥꯟꯅ ꯎꯔꯛꯃ ꯀꯥꯟꯗ ꯑꯩꯈꯣꯏ ꯄꯤꯛ ꯏꯀꯥꯟꯗ ꯀꯂꯥꯁ ꯋꯥꯟ ꯇꯨꯒ ꯑꯣꯏꯔꯤꯉꯩ ꯑꯩꯈꯣꯏ ꯃꯗꯨ ꯍꯟꯗꯛꯐꯥꯎ ꯂꯝꯕꯤ ꯂꯩꯔꯝꯅꯦ ꯁꯤꯐꯥꯏꯁꯤꯡꯒꯤ ꯍꯦꯛ ꯃꯈꯥꯗ ꯂꯥꯏ ꯀꯔꯤ ꯀꯔꯥ ꯑꯗꯨꯃꯥꯏ ꯂꯥꯛꯄꯅꯦꯕ꯫ ꯅꯨꯄꯥ ꯁꯤꯡꯒꯤ ꯑ ꯇꯝꯗ ꯂꯩꯕ ꯃꯤꯁꯤꯡꯗꯣ ꯈꯣꯏ ꯆꯤꯡꯗꯗꯤ꯫ ꯁꯤꯗꯣ ꯁꯃꯄ ꯑꯗꯨ ꯑꯗꯨꯕꯨ ꯑꯗꯨꯒꯤ ꯂꯝꯕꯤꯗꯣ ꯈꯣꯏ ꯍꯥꯟꯅ ꯆꯠꯂꯝꯃꯦꯕ꯫ ꯑꯗꯨꯁ ꯃꯣꯏꯅ ꯊꯖꯤꯟꯈ꯭ꯔꯦ ꯃꯣꯏꯅ ꯕꯂꯣꯛ ꯑꯥ ꯕꯂꯣꯛ ꯀꯧꯁꯤꯟꯈꯦ ꯑꯃꯨꯀ ꯑꯩꯈꯣꯏꯗꯤ ꯑꯗꯨꯒꯤ ꯅꯪꯒꯤ ꯃꯗꯨꯒꯤ ꯁꯥꯏꯗꯣ ꯑꯗꯣ ꯁꯨꯡꯆꯠ ꯆꯠꯇꯔꯦꯕ꯫ ꯂꯩꯇꯦꯗ ꯑꯗꯨ ꯅꯨꯄꯥ ꯌꯥꯝꯂꯠꯂꯤ ꯍꯥꯏꯅ ꯄꯣꯏ ꯆꯠꯕ ꯆꯟꯂꯂꯤ ꯍꯥꯏꯅ ꯂꯩꯕ ꯂꯝꯕꯤꯗ ꯃꯣꯛꯀꯨꯝꯕ ꯂꯩ ꯁꯖꯤꯛ ꯑꯃꯨꯝ ꯕꯂꯣꯛ ꯇꯧꯒꯔꯦ ꯑꯃꯨꯛꯀ ꯑꯗꯨ ꯑꯣꯏꯅꯦ
ꯀꯔꯤꯔꯅꯦ ꯗꯨꯛ ꯏꯁꯤꯡꯒꯤ ꯏꯁꯤꯡꯒꯤ ꯇꯥꯏꯞꯇ ꯃꯈꯣꯟꯁꯨ ꯈꯣꯡꯕꯁꯤꯕꯨ
ꯅꯣꯡꯇꯔꯤꯁꯤꯗꯤ
ꯑꯣ ꯑꯗꯨ ꯑꯣꯕꯖꯠꯔ
ꯎꯝ
ꯀꯟꯕ꯭ꯔꯣ
ꯀꯥꯟꯗꯦꯗ
ꯎꯝ ꯇꯥꯕꯀꯣ ꯉꯁꯥꯏꯗꯒꯤ ꯃꯈꯣꯟꯁꯦ ꯑ ꯅꯪ ꯏꯁꯤꯡ ꯁꯥꯟꯅꯕ꯭ꯔꯥ ꯀꯔꯤꯔꯥ
ꯑꯩꯁꯨ ꯇꯥꯏꯗ ꯁꯚꯔꯒꯤ ꯑꯃꯨ ꯈꯣꯟꯁꯨ ꯑꯣꯏꯔꯝꯅꯤ ꯃꯔꯛ ꯃꯔꯛꯇꯗꯤ
ꯎꯝ ꯎꯝ ꯈꯪꯗꯦꯅꯦ ꯑꯣ ꯔꯦꯠ ꯀꯂꯔꯒꯤꯃ ꯉꯁꯛ ꯉꯡꯕ ꯎꯝ ꯑꯗꯨ ꯍꯞꯔ ꯊꯝ꯭ꯔꯖꯥꯠꯅꯤꯅꯦ
ꯅꯝꯁꯤꯅꯦꯝ
ꯍꯣꯏꯅꯦ
ꯅꯣꯡ ꯇꯕꯒꯤ
ꯌꯥꯏ ꯏ ꯅꯪꯒꯤ ꯐꯤꯂꯝ ꯅꯝꯕꯒꯤ ꯆꯞ ꯇꯔ ꯌꯥꯎꯕꯒꯤꯔ ꯁꯤꯁꯦ ꯌꯥꯏꯍꯦ ꯁꯤꯒꯇꯨ ꯅꯕ ꯃꯥꯒꯦ
ꯌꯥꯅꯁꯨꯅꯕꯅꯤꯅꯦꯗꯅ
ꯁꯦꯝ ꯅꯝꯕꯒ ꯆꯨꯅꯕ ꯃꯥꯜꯂꯦ ꯁꯤꯁꯦ ꯖꯅ ꯏꯟ꯭ꯦ ꯋꯥ
ꯀꯩꯅꯣꯝꯃꯗꯤ ꯍꯜꯅ ꯐꯥꯪꯊꯣ
ꯀꯔꯤꯇꯧꯁꯤꯔꯥ ꯈꯟꯗ ꯍꯥꯏꯁꯨ ꯀꯩꯅꯣꯝ ꯈꯪꯗꯦꯅ ꯍꯧ ꯀꯩ ꯈꯔ ꯍꯥꯏꯔꯣ ꯀꯩꯅꯣꯕ
ꯍꯌꯦꯡꯁꯨ ꯅ ꯍꯌꯦꯡꯁꯨ ꯆꯠꯀꯗ꯭ꯔꯣ ꯅꯣꯏ ꯃꯅꯥꯎꯁꯤꯡꯗꯀꯣ ꯑꯃꯨꯛ ꯂꯣꯏꯁꯤꯟꯗ꯭ꯔꯤ ꯉꯁꯥꯏ
ꯄꯨꯣꯊꯛꯑꯒꯦꯔꯥ ꯆꯠꯀꯦꯔꯥ ꯈꯪꯗꯦ ꯃꯣꯏꯁꯦ
ꯑ
ꯂꯣꯏꯅꯉ ꯑꯩꯗꯤ ꯇꯝ ꯂꯩꯕꯅ ꯀꯩꯒ ꯆꯠ ꯍꯌꯦꯡ ꯅꯣꯡꯉꯥꯜꯂꯞ ꯈꯪꯒꯅꯤ ꯃꯣꯏꯗꯤ ꯇꯝꯕ ꯉꯝꯗꯦ ꯆꯠꯂꯣꯏ ꯍꯥꯏꯔꯁꯨ ꯈꯨꯗꯛꯇꯁꯨ ꯑꯗꯨꯝ ꯆꯠꯇꯕ ꯉꯝꯃꯦ ꯆꯠꯀꯅꯤ ꯍꯥꯏꯔꯁꯨ ꯑꯃꯨꯛꯇ ꯑꯃꯨꯛ ꯆꯠꯄ ꯁꯨꯃꯥꯏꯅꯅꯤ ꯎꯗꯤ ꯇꯝꯕ ꯉꯝꯗꯦꯕ
ꯊꯣꯛꯆꯟ ꯀꯣꯏꯕ ꯌꯥꯨꯔꯗꯤ ꯅꯒꯤ ꯂꯧꯔꯤꯗꯨꯗꯤ ꯆꯥꯎꯔꯝꯒꯅꯤ ꯑꯗꯃꯗꯃ
ꯍꯣꯔꯁꯪ ꯆꯪꯕ ꯌꯥꯗ꯭ꯔꯤꯅꯦ ꯂꯩꯕꯥꯛꯇꯨ ꯆꯣꯠꯇꯕꯅꯤꯅ